ꯇꯨꯝꯃꯕꯣ
ꯑꯧ ꯇꯨꯝꯃꯒꯦ ꯇꯧꯔꯝꯕꯅꯦ
ꯍꯣꯔꯦꯟ ꯑꯍꯤꯡ ꯕꯣꯟ ꯌꯦꯡꯕꯒꯤ ꯉꯟꯅ ꯇꯨꯝꯕ ꯃꯥꯜꯂꯤꯗ
ꯍꯣꯔꯦꯟ ꯕꯣꯜ ꯌꯦꯡꯒꯦꯅ ꯉꯟꯅ ꯇꯨꯝꯃꯒꯦꯅ
ꯄꯨꯡ ꯇꯔꯨꯛ ꯃꯈꯥꯏꯒꯤꯗꯨꯖꯨ ꯌꯦꯡꯗꯣꯏꯔꯣ
ꯌꯦꯡꯗꯣꯏꯅꯦ ꯄꯨꯡ ꯇꯔꯨꯛ ꯃꯈꯥꯏꯗꯨꯅ ꯃꯔꯨꯅꯦ
ꯑꯔꯖꯦꯟꯇꯤꯅꯥ ꯄꯣꯔꯅꯤꯗꯣ
ꯇꯥꯅꯤꯡꯗꯦꯍꯦ ꯐꯣꯟ ꯍꯦꯛ ꯇꯧꯔꯛꯄꯒ ꯑꯔꯖꯦꯟꯇꯤꯅꯥ ꯄꯣꯔꯅꯤ ꯀꯩ ꯆꯥꯟꯅꯔꯤꯒꯦ ꯑꯩꯗꯤ ꯍꯌꯦꯡ ꯇꯥꯏꯅꯗꯣꯏꯅꯤ ꯌꯦꯡꯀꯣ
ꯀꯩꯗꯧꯕꯩ ꯇꯥꯏꯅꯗꯣꯏꯅꯣ ꯍꯥꯏꯖꯦ
ꯅꯪꯉꯣꯟꯗ ꯇꯥꯏꯅꯗꯣꯏꯅꯦ ꯍꯦꯛ ꯍꯧꯕꯒ ꯄꯣꯔꯅꯤꯅ ꯍꯥꯏꯔꯛꯄꯩ
ꯑꯣ ꯌꯥꯔꯣꯏꯌꯦ ꯑꯩꯒꯤ ꯔꯣꯅꯥꯜꯗꯣ ꯄꯣꯔꯝꯃꯤꯅ ꯑꯥꯔꯖꯦꯟꯇꯤꯅꯥꯖꯨ ꯄꯣꯗꯕ ꯁꯨꯡꯌꯥ ꯌꯥꯔꯣꯏ
ꯌꯥꯗꯦ ꯌꯥꯗꯦ ꯗꯥꯎ ꯊꯨꯝꯒ ꯌꯥꯔꯣꯏꯗꯕ ꯅꯣꯏ ꯑꯃꯥꯏꯟ ꯇꯧꯔꯛꯀꯅꯣ
ꯃꯦꯁꯤꯅ ꯃꯃꯥꯡꯗꯖꯨ ꯂꯧꯔꯦ ꯑꯗꯨꯝ ꯂꯧꯍꯟꯅꯤꯡꯉꯤꯕ ꯍꯥꯏꯖꯦ
ꯂꯧꯍꯟꯅꯤꯡꯉꯦ ꯑꯦ ꯃꯥꯏ ꯂꯥꯁ ꯃꯦꯠꯁꯅꯦ
ꯃꯥꯏ ꯂꯥꯁ ꯃꯦꯁ ꯅꯠꯇꯤꯌꯦ ꯃꯊꯪ ꯃꯦꯁꯤ ꯌꯥꯎꯒꯤꯅꯤꯌꯦ
ꯊꯥꯖꯗꯦ ꯅꯪꯗꯧ ꯃꯥꯟꯗꯦ
ꯅꯪꯅꯤ ꯅꯪꯅꯤ ꯃꯥꯖꯦ ꯍꯧꯖꯤꯛ ꯆꯍꯤꯅꯦ ꯀꯨꯟꯊ꯭ꯔꯥ ꯃꯥꯄꯟ ꯁꯨꯨꯔꯦꯗꯅ
ꯎꯝ
ꯀꯩꯅꯣ ꯑꯥ ꯃꯁꯪ ꯋꯥꯜꯀꯞ ꯇꯣ ꯆꯍꯤ ꯃꯔꯤꯗ ꯇꯧꯗꯣꯏ ꯅꯠꯇ꯭ꯔꯥ ꯇꯨ ꯊꯥꯎꯖꯟ ꯊꯥꯔꯇꯤꯗ
ꯎꯝ
ꯑꯗꯨꯗ ꯀꯩꯅꯣ ꯇꯧꯅꯦꯕ ꯎꯝ ꯃꯥꯆꯦ ꯀꯌꯥ ꯁꯨꯔꯅꯤ ꯅꯤꯐꯨ ꯍꯨꯝꯗꯣꯏ ꯁꯨꯔꯅꯦꯕꯀꯣ ꯌꯥꯎꯒꯤꯅꯦꯕ
ꯅꯤꯐꯨ ꯍꯨꯝꯗꯣꯏ ꯁꯨꯔ ꯌꯥꯎ ꯌꯥꯕ꯭ꯔꯥ ꯍꯥꯏꯖꯦ
ꯌꯥꯏꯌꯦ ꯔꯣꯅꯥꯜꯗꯣ ꯕꯨꯛꯇ ꯇꯨ ꯊꯥꯎꯖꯟ ꯊꯥꯔꯇꯤꯒꯤ ꯋꯥꯜ ꯀꯞ ꯂꯤꯁꯇ ꯃꯣꯏ ꯀꯣꯁ ꯑꯅꯧꯕ ꯄꯣꯔꯇꯨꯒꯜ ꯀꯣꯁ ꯑꯅꯧꯕꯗꯣ ꯑꯗꯨꯅꯕꯥꯎꯗ ꯀꯩꯅꯣ ꯇꯧꯒ꯭ꯔꯝ ꯈꯒꯠꯈ꯭ꯔꯝ ꯑꯥ ꯍꯧꯖꯤꯛ ꯅꯦꯁꯅꯦꯜ ꯇꯤꯝ ꯑꯃꯨꯛ ꯁꯥꯟꯅꯕ ꯍꯧꯔꯛꯄꯗꯣ ꯑꯗꯣ ꯔꯣꯅꯥꯜꯗꯣꯖꯦ ꯊꯥꯗꯣꯛꯇ꯭ꯔꯤꯕ ꯊꯝ ꯂꯩꯔꯤ ꯃꯊꯪꯗꯤ ꯔꯣꯅꯥꯜꯗꯣꯗꯤ ꯍꯅꯨꯔꯅꯤꯗ ꯆꯩꯁꯨ ꯄꯥꯏꯔꯒ ꯒꯣꯜ ꯃꯅꯥꯛꯇ ꯑꯣꯏꯅ ꯗꯥꯏꯔꯦꯛ ꯂꯩꯍꯜꯂꯅꯤ ꯃꯥ ꯑꯣꯞꯁꯥꯏꯠꯇ ꯇꯥꯍꯜꯂꯔꯣꯏ ꯃꯥꯅ ꯄꯥꯏꯍꯟ
ꯑꯩ ꯁꯤꯔꯦꯗ ꯐꯔꯦ ꯑꯗꯨꯅ ꯍꯦꯛ
ꯅꯅꯥꯎꯄꯤ ꯑꯃꯥ ꯃꯆꯤꯟ ꯌꯥꯝ ꯀꯟꯕꯤ ꯑꯝ ꯂꯩꯕꯗꯨꯗꯤ ꯇꯨꯝꯒ꯭ꯔꯕꯥ
ꯇꯨꯝꯒ꯭ꯔꯦ ꯆꯤꯟꯒꯟꯕꯤꯗꯣ ꯃꯥꯗ ꯉꯥꯡꯅꯕꯗ ꯑꯩꯈꯣꯏ ꯄꯨꯝꯅꯃꯛ ꯁꯥꯗꯧ ꯊꯨꯡꯉꯦ
ꯍꯧꯖꯤꯛ ꯂꯝ ꯌꯥꯝ ꯍꯦꯜꯂꯕꯣ ꯍꯥꯏꯖꯦ
ꯍꯦꯜꯂꯦ ꯑꯁ ꯃꯔꯩꯒ ꯀꯣꯟꯁꯤꯟꯅꯔꯦ ꯍꯧꯖꯤꯛꯀꯥꯟꯒꯤ ꯑꯃꯥ ꯌꯨꯇꯨꯞꯇ ꯃꯇꯦꯛ ꯃꯇꯦꯛ ꯊꯥꯒꯠꯄ ꯑꯦꯞꯕꯤꯗ ꯃꯇꯦꯛ ꯃꯇꯦꯛ ꯊꯥꯒꯠꯄ ꯀꯩꯅꯣꯒꯤꯗꯣ ꯔꯥꯅꯤꯕ꯭ꯂꯥ ꯍꯣꯏꯒꯤ ꯑꯉꯥꯡ ꯁꯥꯕꯩ ꯚꯤꯗꯤꯑꯣꯗꯣ
ꯑꯥ ꯑꯥ
ꯑꯗꯨ ꯊꯣꯛꯂꯛꯄꯗꯩ ꯑꯃꯨꯛ ꯍꯦꯟꯅ ꯍꯦꯟꯖꯟꯒ꯭ꯔꯦ ꯍꯥꯏꯕ
ꯏꯁ ꯑꯗꯨꯒ ꯌꯦꯡ ꯍꯩꯔꯕꯣ ꯃꯥ
ꯌꯦꯡ ꯂꯩꯔꯝꯃꯦ ꯀꯃꯥꯏꯟ ꯇꯧꯔ ꯌꯦꯡꯉꯤꯅꯣ ꯈꯪꯗꯦꯌꯦ ꯃꯥꯅ ꯉꯁꯥꯏ ꯑꯈꯣꯏꯗꯥꯗ ꯍꯥꯏꯅꯤ ꯑꯈꯣꯏꯗꯥ ꯌꯥꯏꯃ ꯂꯥꯛꯄꯁꯦ ꯃꯥ ꯌꯥꯝ ꯀꯦꯁꯟꯅꯩꯕꯀꯣ ꯑꯀꯨꯡ ꯐꯥꯗꯤ ꯂꯧꯊ ꯂꯧꯊꯕꯤꯌꯣ ꯍꯥꯏꯕ
ꯑꯥ
ꯐꯗꯤ ꯂꯧꯊꯕꯤꯌꯣ ꯁꯦ ꯃꯌꯦꯛ ꯁꯦꯡꯅ ꯁꯨꯛꯍꯥꯏ ꯍꯥꯏꯗꯕ ꯑꯀꯪ ꯐꯗꯤ ꯂꯧꯊꯕꯤꯌꯣ ꯑꯅ ꯁꯥꯏꯅ ꯁꯨꯝ ꯉꯪꯉ ꯂꯩꯕ ꯃꯥꯖꯦ ꯑꯗꯨꯗꯨꯒꯅꯦ ꯑꯗꯨꯗꯨꯒ ꯃꯥ ꯍꯥꯏꯅꯦ ꯑꯈꯣꯏ ꯃꯥꯍꯣꯏ ꯑꯈꯣꯏꯒꯩꯅ ꯐꯖ ꯐꯖꯅ ꯍꯥꯏꯌꯣ ꯐꯖꯅ ꯉꯥꯡꯉꯣ ꯅꯪ ꯉꯥꯡꯏꯗꯣ ꯀꯩ ꯍꯥꯏꯅꯣ ꯈꯪꯗ꯭ꯔꯦꯅ ꯍꯥꯏꯔꯨꯕ ꯅꯔꯩꯗꯨ ꯊꯥꯛ ꯀꯣꯟꯁꯟꯈ꯭ꯔꯦ ꯑꯗꯨꯗꯨꯒ ꯃꯥ ꯍꯥꯏꯅꯦ ꯑ ꯂꯩ ꯀꯣꯜꯂꯦꯅ ꯇꯧꯔꯛꯑꯕ ꯍꯥꯏꯁꯦ
ꯑꯁ ꯍꯦꯛꯇ ꯀꯩꯅꯣꯅꯦ ꯑꯈꯣꯏꯁꯦ ꯋꯥꯟꯗꯕꯅꯦ ꯅꯣꯛꯄꯗ
ꯃꯔꯩꯗꯣ ꯀꯩꯍꯥꯏ ꯀꯃꯥꯏꯅꯅꯣ ꯈꯪꯗꯦ ꯃꯥꯅ ꯀꯣꯜꯂꯤꯗꯣ ꯃꯥ ꯑꯩ ꯂꯩ ꯀꯣꯜꯂꯦꯌꯦ
ꯎꯡ
ꯃꯥ ꯃꯔꯩ ꯀꯣꯜꯂꯕꯅꯦꯌꯦ ꯈꯣꯏ ꯃꯥꯅꯒ ꯍꯦꯛ ꯍꯦꯛ ꯍꯥꯏꯌꯦꯕꯀꯣ ꯃꯥꯁꯦ ꯁꯨꯃꯥꯏꯅ ꯃꯥ ꯀꯦꯁꯟꯅꯔꯛꯄꯒꯤ ꯇꯥꯏꯃꯤꯡꯁꯦ ꯃꯥꯁꯦ ꯀꯦꯁꯟꯅꯕ ꯌꯥꯝ ꯍꯩꯌꯦꯕ ꯑꯗ ꯑꯉꯥꯡꯁꯦ ꯃꯔꯩꯒ ꯀꯣꯟꯁꯟꯅꯒꯔꯦꯅꯦꯍꯦ ꯅ ꯍꯥꯏꯗꯤ ꯃꯥꯅ ꯇꯧꯔꯤꯗꯣ ꯑꯇꯩ ꯅꯠꯇꯦꯕ ꯔꯥꯅꯤ ꯕ꯭ꯂꯥ ꯊꯋꯣꯏꯅꯒ ꯋꯥ ꯉꯥꯡꯕꯗꯒ ꯑꯉꯥꯡ ꯃꯆꯥ ꯁꯥꯔꯒ ꯃꯔꯩ ꯀꯣꯜꯂꯒ ꯇꯧꯕꯗꯣ ꯌꯥꯝ ꯌꯥꯝꯅ ꯑꯉꯥꯡ ꯃꯔꯩ ꯀꯣꯟꯕꯒꯤ ꯇꯥꯏꯞꯇ ꯇꯧꯔꯒ ꯅꯤꯡꯉꯥꯏꯒ ꯇꯧꯁꯤꯟꯅꯗꯅ ꯇꯧꯕꯗꯣ
ꯍꯣꯏ ꯚꯤꯗꯤꯑꯣꯗꯨꯗ ꯃꯔꯩꯗꯣ ꯀꯣꯜꯂꯒ ꯅꯤꯉꯥꯏ ꯇꯧꯔꯒ ꯑꯈꯣꯏꯒꯤ ꯄꯣꯠ ꯑꯃ ꯐꯪꯉꯦꯗꯣ ꯃꯥꯏ ꯀꯣꯛꯇꯨꯗ ꯂꯩꯒ꯭ꯔꯦꯕ
ꯑ-ꯑꯗꯨꯃꯥꯏꯅ ꯑꯗꯣ ꯐꯗꯤꯁꯦ ꯂꯥꯝꯕ ꯐꯪꯗꯕ ꯃꯥ ꯉꯁꯥꯏꯒꯤꯁꯦꯀꯣ
ꯑ
ꯐꯗꯤꯗꯨꯒꯤ ꯃꯅꯥꯛꯇ ꯂꯦꯞꯄꯒ ꯃꯄꯤ ꯁꯨꯡꯇꯥ ꯇꯥꯗꯕꯤ ꯅꯤꯡꯉꯥꯏ ꯇꯧꯁꯤꯟꯅꯔꯒꯅꯦ ꯅꯤꯡꯉꯥꯏ ꯇꯧꯁꯤꯟꯅꯕ ꯍꯥꯏꯗꯤ ꯎꯝ ꯃꯥꯁꯦ ꯄꯨꯔꯥ ꯅꯤꯉꯥꯏ ꯇꯧꯁꯤꯟꯅꯕ ꯍꯥꯏꯗꯤ ꯐꯥꯒꯤꯒꯤ ꯅꯤꯉꯥꯏ ꯇꯧꯁꯤꯟꯅꯕꯗꯨꯅꯦꯀꯣ ꯃꯥꯅ ꯇꯧꯔꯤꯁꯦ ꯈꯪꯉꯕ ꯅꯣꯛꯐꯦꯠ ꯇꯧꯔꯛꯀꯅꯤ ꯗꯪ ꯍꯦ ꯍꯦ ꯉꯪꯉꯒꯅꯦ ꯑꯗꯨꯝ ꯐꯗꯤꯁꯦ ꯂꯥꯝ ꯐꯪꯗ꯭ꯔꯦꯅ ꯑꯗꯨꯝ ꯇꯧꯂꯩꯕ ꯑꯗꯣ ꯑꯈꯣꯏ ꯃꯌꯥꯝ ꯆꯪ ꯉꯥꯡꯉꯒ ꯐꯖꯅ ꯅꯔꯣꯟꯗꯨ ꯆꯨꯝꯅ ꯐꯗꯤ ꯂꯧꯊꯕꯤꯌꯣ ꯍꯥꯏꯌꯣꯅ ꯍꯥꯏꯕ ꯑꯁꯤ ꯉꯥꯡꯅꯕ ꯇꯅꯦ ꯃꯃꯥꯅ ꯃꯔꯩ ꯀꯣꯜꯂꯦꯅ ꯇꯧꯔꯛꯏꯁꯦ
ꯍꯦꯛꯇ ꯀꯩꯅꯣ ꯑꯈꯣꯏ ꯅꯣꯛꯄꯗ ꯋꯥꯟꯊꯩ ꯍꯥꯏꯁꯦ ꯃꯥꯒꯤ ꯋꯥꯔꯤ ꯃꯥꯅ ꯑꯗꯨꯃꯥꯏꯅ ꯇꯧꯕ
ꯃꯥꯅ ꯉꯥꯡ ꯊꯣꯔꯛꯄꯗꯣ ꯀꯗꯥꯏ ꯀꯗꯥꯏꯗꯩ ꯇꯝꯃꯨꯏꯅꯣ ꯈꯪꯗꯦꯕꯀꯣ ꯑꯗꯨꯝ ꯑꯈꯣꯏꯒꯤ ꯂꯩꯗꯅ ꯌꯥꯝꯅ ꯀꯩꯅꯣ ꯈꯣꯏꯒꯤ ꯐꯨꯅꯤꯡ ꯄꯤꯖꯨ ꯅꯠꯇꯦꯅꯦꯍꯦ ꯀꯩꯅꯣꯝ ꯇꯧꯔ ꯂꯩꯍꯟꯕꯤꯗꯣ ꯋꯥꯔꯤꯒꯁꯦ ꯈꯟꯅꯅꯤꯡꯕꯩ ꯃꯑꯣꯡ ꯃꯥꯜ ꯗꯨꯝ ꯃꯔꯩ ꯌꯦꯠꯅ ꯅꯤꯡꯕꯤꯗꯣ
ꯎꯝ ꯎꯝ ꯇꯧꯕꯅꯦ ꯇꯧꯕꯅꯤ ꯃꯤ ꯐꯥꯕ ꯍꯩꯕꯅꯦ ꯃꯥꯁꯦ ꯀꯩ ꯍꯥꯏꯅꯤ ꯋꯥꯔꯤ ꯃꯤꯅ ꯃꯥꯁꯦ ꯑꯉꯥꯡꯅꯦ ꯍꯥꯏꯔꯒ ꯃꯤꯅ ꯋꯥꯔꯤ ꯁꯥꯟꯅꯅꯤꯡꯗꯕ ꯑꯉꯥꯡꯁꯨ ꯂꯛꯅꯅꯤꯡ ꯗꯕ ꯑꯉꯥꯡꯁꯨ ꯂꯩꯗꯅ
ꯑꯥ
ꯑꯗꯨ ꯑꯣꯏꯗꯕꯅꯦꯕ ꯃꯥꯁꯦ ꯃꯤꯅ ꯌꯥꯝ ꯂꯛꯅꯅꯤꯡꯕ ꯃꯤꯅ ꯌꯥꯝꯅ ꯅꯨꯡꯁꯤꯕ ꯑꯉꯥꯡ ꯑꯣꯏꯌꯦꯕ ꯃꯥꯁꯦ
ꯑꯩꯉꯣꯟꯗꯒꯥꯁꯦ ꯅꯪ ꯀꯨꯀꯤꯗ ꯄꯤꯊꯣꯛꯎꯔꯥ ꯀꯥꯏꯀꯣ ꯑꯗꯨꯒ ꯑꯩꯅ ꯅꯪ ꯇꯣꯟꯇꯣꯟ ꯂꯧꯕ ꯂꯥꯛꯑꯒꯦ ꯍꯥꯏꯕꯀꯣ ꯂꯥꯛꯑꯣꯅꯤ ꯑꯩ ꯂꯥꯛꯑꯣꯅꯦ ꯗꯥꯏꯀꯣ ꯍꯧꯖꯤꯛꯃꯛ ꯂꯥꯛꯑꯒꯦ ꯍꯥꯏꯕ ꯀꯣ ꯂꯥꯛꯑꯣ ꯂꯥꯛꯑꯣ ꯑꯩ ꯉꯥꯏ ꯂꯩꯔꯝꯃꯒꯦ ꯀꯩꯀꯣ ꯇꯣꯟꯇꯣꯟꯗꯣ ꯑꯩꯒ ꯊꯤꯟꯗꯣꯔꯛꯑꯒꯦ ꯀꯥꯏ
ꯌꯥꯝ ꯍꯩꯕꯅꯦ ꯍꯅꯨꯕꯤ ꯊꯣꯜꯂꯦ ꯑꯩꯈꯣꯏ ꯃꯌꯥꯝꯅ ꯃꯥꯗꯣ
ꯑꯩꯈ ꯍꯥꯟꯅꯗꯤꯅꯦ ꯂꯧꯕ ꯌꯥꯔꯣꯏꯣ ꯇꯣꯝꯄꯨ ꯥ ꯌꯥꯔꯣꯏꯀꯥꯏ ꯀꯥꯄꯝꯕꯅꯦꯕ ꯍꯧꯖꯤꯛꯇꯤ ꯀꯅꯥꯅ ꯏꯟꯁꯤꯟꯈ꯭ꯔꯅꯣ ꯈꯪꯗꯦ ꯂꯥꯛꯑꯣ ꯂꯥꯛꯑꯣ ꯂꯥꯛꯑꯣ ꯑꯩꯅ ꯑꯗꯨꯝ ꯊꯤꯟꯗꯣꯛꯄꯤꯔꯛꯀꯦ ꯀꯥꯏ
ꯏꯟꯖꯤꯟꯕ ꯅꯠꯇꯦ ꯃꯥꯗꯣ ꯃꯥꯁꯦ ꯈꯪꯉꯦꯕ ꯌꯥꯝꯅ
ꯍꯥꯏꯗꯤ ꯁꯨꯝ ꯂꯛꯅꯔꯤꯅꯦ ꯑꯗꯩꯗꯤ ꯎꯝ ꯀꯩꯁꯨ ꯂꯧꯕ ꯂꯥꯛꯑꯣꯏ ꯀꯥꯏ ꯍꯥꯏꯕꯁꯦ ꯑꯩꯁꯨ ꯑꯩꯅꯒ ꯍꯥꯏꯌꯦꯕꯀꯣ ꯑꯩ ꯆꯠꯈ꯭ꯔꯒꯦ ꯃꯤꯅ ꯂꯧꯕ ꯂꯥꯛꯑꯅꯤ ꯒꯥꯔꯤ ꯇꯧꯔ ꯂꯧꯕ ꯂꯥꯛꯑꯅꯤ ꯍꯥꯏꯌꯦ ꯀꯥꯏꯒ ꯍꯥꯏꯕꯁꯦ
ꯑꯥ
ꯆꯠꯈ꯭ꯔꯣ ꯆꯠꯈ꯭ꯔꯣ ꯀꯥꯏꯅꯒ ꯍꯥꯏꯔꯝꯅꯦꯕꯀꯣ ꯀꯩꯁꯨ ꯅꯠꯇ꯭ꯔꯒꯅ ꯀꯩꯗꯧꯔꯦ ꯃꯥꯁꯦ ꯑꯃꯨꯛ ꯂꯛꯅꯁꯜꯂꯛꯇꯣꯏꯕ ꯎꯪ ꯆꯠꯈꯤꯕ ꯌꯥꯔꯣꯏ ꯀꯥꯏꯒ ꯀꯥꯞꯁꯤꯟꯅꯗꯅ ꯈꯪꯕ ꯑꯗꯨ ꯅꯣꯛꯇꯤꯗꯨꯝ ꯅꯣꯛꯏꯅꯦꯕꯀꯣ ꯃꯇꯩꯏꯗꯣ
ꯑꯥ
ꯌꯥꯝ ꯅꯣꯛꯅꯤꯡ ꯖꯥꯅꯤ ꯀꯥꯞꯁꯤꯟꯅꯗꯅꯒ ꯇꯧꯋꯦꯕ ꯈꯪꯕ꯭ꯔꯥ ꯍꯥꯏꯗꯤ ꯃꯇꯥꯡ ꯃꯇꯥꯡꯒꯤ ꯃꯇꯨꯡ ꯏꯟꯅ ꯁꯦꯆꯨꯋꯦꯁꯟꯗꯨꯒꯤ ꯃꯇꯨꯡ ꯏꯟꯅ ꯃꯥꯗꯣ ꯌꯥꯝ ꯈꯪꯉꯦꯕ ꯑꯣꯟꯕ ꯌꯥꯝ ꯍꯩꯌꯦꯕ ꯃꯥꯁꯦ
ꯍꯟꯗꯛ ꯇꯨꯏꯁꯟ ꯆꯠꯂꯤꯅꯦꯅ ꯇꯧꯕ ꯇꯥꯏ ꯇꯨꯏꯁꯟ ꯃꯐꯝꯗꯨꯕꯨ ꯀꯃꯥꯏ ꯇꯨꯏꯁꯟ ꯃꯐꯝꯗꯨꯕꯨ ꯀꯃꯥꯏꯟ ꯇꯧꯋꯦ ꯍꯥꯏꯒꯦ
ꯎꯝ ꯇꯨꯏꯁꯟ ꯃꯐꯝꯗꯗꯤ ꯍꯥꯏꯗꯤ ꯃꯥꯅ ꯀꯦꯁꯟꯅꯕ ꯌꯥꯕ ꯃꯤ ꯑꯣꯏꯗ꯭ꯔꯦꯗꯅꯀꯣ
ꯑꯥ
ꯑꯗꯨꯗꯨꯅ ꯑꯗꯨꯝ ꯀꯤꯅ ꯆꯠꯂꯦꯕ
ꯎꯝ
ꯑ ꯈꯗ꯭ꯔꯛ ꯈꯨꯍꯩ ꯑꯃꯅꯦ ꯚꯤꯗꯤꯑꯣ ꯅꯝꯃ ꯊꯥꯔꯛꯦ ꯇꯨꯏꯁꯟꯒꯤ ꯑꯣꯖꯥꯗꯨꯅ ꯆꯦꯞꯄ ꯃꯥꯥꯟꯅꯦꯕ ꯑꯗꯣ ꯁꯨꯃꯥꯏꯅ ꯋꯥꯔꯤ ꯁꯅ ꯂꯩꯕ ꯃꯥꯒ ꯃꯥꯟꯅꯕ ꯑꯉꯥꯡ ꯑꯃ ꯌꯥꯎꯋꯦ ꯃꯥꯟꯅꯕ ꯍꯥꯏꯁꯦ ꯃꯉꯣꯟꯗꯒꯤꯗꯤ ꯆꯍꯤ ꯇꯡ ꯈꯥꯏ ꯍꯦꯟꯅ ꯍꯜꯂꯦꯕꯀꯣ
ꯎꯝ
ꯑꯉꯥꯡꯗꯨꯅ ꯄꯤꯛꯄ ꯃꯥꯗꯤ ꯁ꯭ꯀꯨꯜ ꯀꯥꯈ꯭ꯔꯦꯕꯀꯣ ꯑꯗꯨꯉꯥꯡꯗꯨꯗꯤ ꯑꯗ ꯐꯝꯃꯤꯟꯅꯕꯁꯤꯗ ꯋꯥꯔꯤ ꯁꯥꯟꯅꯕꯁꯤꯗꯅꯦ ꯆꯦ ꯄꯃꯥꯅ ꯚꯤꯗꯤꯑꯣ ꯅꯝꯍꯧꯔꯕ ꯂꯣꯟꯅ ꯑꯗꯨꯗꯨꯒ ꯃꯣꯏ ꯑꯅꯤꯅ ꯍꯦꯛ ꯁꯦ ꯋꯥꯔꯤ ꯁꯥꯟꯅ ꯂꯣꯏꯔꯒ ꯑꯩꯈꯣꯏ ꯑꯣꯖꯥꯅ ꯌꯦꯡꯉꯛꯄ꯭ꯔ ꯀꯥꯟꯅ ꯌꯦꯡꯕꯗꯣ ꯑꯗꯨꯃꯥꯏꯅ ꯌꯦꯡꯕꯁꯦ ꯁꯤꯗꯅ ꯌꯦꯡ ꯂꯩꯔꯝꯃꯦꯗꯅ ꯑꯩꯈꯣꯏꯆꯦ ꯄꯝꯃꯥꯁꯤꯅ ꯆꯩ ꯊꯥꯡꯒꯠꯂꯒ ꯑꯗꯨꯅꯦ ꯋꯥꯔꯤ ꯁꯥꯟꯅꯔꯝꯃꯒꯗꯣ ꯀꯩꯝ ꯂꯥꯟꯖꯗꯕꯤ ꯁꯥꯔꯒꯅꯦ ꯄꯦꯟꯁꯤꯜꯒ ꯐꯐꯠ ꯄꯥꯏꯈꯠꯂꯒꯅꯦ ꯏꯈ꯭ꯔꯤꯕ ꯃꯥꯏ
ꯗꯤꯑꯣꯗ ꯌꯥꯎꯕꯔ ꯍꯥꯏꯖꯦ
ꯌꯥꯎꯋꯦꯕ ꯄꯨꯔꯥ ꯈꯗ꯭ꯔꯤ ꯃꯄꯤꯅꯦ ꯍꯥꯏꯕ ꯍꯦꯛꯇ ꯅꯣꯛꯄꯗ ꯂꯣꯏꯖꯥꯠꯅꯤ
ꯑꯗꯣ ꯅꯍꯥꯡꯃꯨꯛꯁꯨ ꯃꯥꯅ ꯀꯩ ꯑꯁ ꯑꯩ ꯀꯩꯅꯣ ꯒ꯭ꯌꯥꯟ ꯇꯥꯗ꯭ꯔꯦ ꯄꯪꯉꯥꯡꯗ ꯍꯪꯖꯤꯜꯂꯤ ꯑꯗꯣ ꯑꯩꯅ ꯄꯪꯇꯥꯛ ꯇꯥꯛꯁꯤꯜꯂꯝꯃꯕꯅꯤꯒ ꯍꯥꯏ ꯍꯥꯏꯗꯥꯏꯅꯦ
ꯎꯝ
ꯍꯣ ꯑꯗꯨꯅ ꯃꯥ ꯅꯠꯇ꯭ꯔꯦ ꯑꯈꯣꯏꯁꯦ ꯃꯆꯥ ꯑꯣꯏꯔꯥ ꯃꯥꯜꯂꯦ ꯑꯈꯣꯏꯁꯦ ꯃꯆꯥꯅꯨꯄꯥ ꯃꯆꯥꯅꯨꯄꯤꯗꯨꯖꯨꯅꯦ ꯁꯤꯡꯉꯦꯕ ꯃꯔꯣꯟꯒꯁꯦꯀꯣ ꯖꯥꯠ ꯖꯥꯠ ꯀꯥꯅꯤ ꯃꯥꯅ ꯉꯥꯡꯉꯤ ꯋꯥꯔꯤꯖꯦ ꯑꯗꯨꯃꯥꯏꯅ ꯑꯥ ꯍꯟꯗꯛꯁꯦ ꯀ꯭ꯂꯥꯁ ꯀꯦꯖꯤ ꯋꯥꯟ ꯀꯥꯕꯅꯦꯕ ꯐ꯭ꯜꯋꯥꯔꯒꯤ ꯂꯣꯇ꯭ꯔꯤ ꯇꯧꯕꯗꯣ ꯑꯗꯨꯗ ꯌꯥꯎꯁꯜꯂꯛ ꯇꯥꯅꯅꯦ ꯑꯗꯨꯝ ꯇꯝꯍꯟꯒ꯭ꯔꯥꯕ ꯍꯥꯏꯇꯥꯔꯦ ꯏꯪꯂꯤꯁ ꯀꯩꯀꯥ ꯉꯥꯡꯕ ꯂꯤꯡꯕꯗꯨꯗ
ꯎꯝ
ꯍꯤꯟꯗꯤꯖꯨꯅꯦ ꯃꯄꯥꯗꯣ ꯍꯤꯟꯗꯤ ꯈꯔ ꯈꯔ ꯈꯪꯕꯅꯦ ꯃꯥ ꯑꯈꯣꯏꯆꯦꯖꯨ ꯍꯤꯟꯗꯤ ꯈꯪꯕꯅꯦ ꯐꯖꯅ ꯂꯣꯏ ꯉꯥꯡꯅ ꯉꯝꯕꯅꯦꯕ ꯑꯥ ꯍꯤꯟꯗꯤꯗꯣ ꯈꯪꯉꯕꯅꯤꯅꯀꯣ ꯃꯃꯥ ꯃꯄꯥꯖꯨ ꯂꯣꯏ ꯈꯪꯉꯕꯅꯤꯅ ꯈꯔꯒꯥ ꯇꯝꯕꯤꯕ ꯍꯥꯏ ꯇꯔꯦ ꯑꯗꯣ ꯍꯤꯟꯗꯤꯗꯣ ꯃꯔꯣꯝ ꯕꯦꯔꯦꯡ ꯕꯦꯔꯦꯡ ꯉꯥꯡꯕꯅꯦ ꯍꯥꯕ ꯑꯗꯨꯗ ꯀꯩꯅꯣꯅ ꯗꯤꯇꯝ ꯐ꯭ꯂꯥꯔꯒꯤ ꯄꯩꯈꯥ ꯊꯥꯕꯖꯤꯗꯅꯦ ꯃꯥ ꯐꯝ ꯒꯥ ꯀꯩꯅꯣꯖꯦ ꯑꯉꯥꯡ ꯃꯆꯥꯖꯦ ꯁꯤꯖꯤꯅ ꯃꯉꯣꯟꯗ ꯍꯪꯉꯤꯌꯦ ꯁꯤꯖꯤꯅ ꯀꯩ ꯇꯥꯏ ꯁꯤꯖꯤꯅ ꯀꯩ ꯇꯥꯏ ꯅꯪ ꯈꯪꯕ꯭ꯔꯥꯅ ꯍꯪꯉꯤ ꯑꯩꯉꯣꯟꯗ ꯄꯩꯈꯥ ꯊꯥꯔꯤꯉꯩꯗ ꯄꯍꯥꯡ ꯍꯪꯖꯤꯜꯂꯛꯇꯅ ꯃꯥꯅ ꯑꯩꯅ ꯁꯥꯎꯅꯤꯡꯗꯅ ꯑꯗꯨ ꯇꯥꯝꯅꯤ ꯑꯗꯨ ꯥꯇꯕꯅꯤ ꯄꯪꯍꯥꯏ ꯍꯥꯏꯖꯤꯜꯂꯝꯃꯕꯅꯤ
ꯎꯝ ꯎꯝ
ꯌꯥꯝ ꯑꯥꯍꯟꯒꯤ ꯁ꯭ꯇꯥꯏꯟꯗꯀꯣ
ꯍꯣꯏ
ꯑꯗꯨꯒ ꯑꯈꯣꯏꯒꯤ ꯐꯣꯟ ꯋꯥꯔꯤ ꯁꯥꯟꯅꯕ ꯂꯩꯇ꯭ꯔꯥ ꯃꯃꯥꯅ ꯀꯩꯅꯣ ꯃꯅꯤꯡꯗ ꯊꯣꯛꯑꯣ ꯐꯣꯟ ꯋꯥꯔꯤ ꯁꯥꯟꯅꯕꯖꯤꯗꯅꯦ ꯃꯥꯗꯤ ꯈꯪꯗꯗꯅ ꯃꯃꯥ ꯃꯃꯥ ꯍꯥꯏꯅ ꯀꯧꯔꯂꯥꯛꯄ ꯃꯃꯥꯅ ꯐꯣꯟ ꯋꯥꯔꯤ ꯁꯥꯟꯅꯔꯤꯅ ꯑꯩꯈꯣꯏꯒꯤ ꯈꯨꯗꯣꯝꯕꯤꯖꯤꯅ ꯆꯤꯟꯗ ꯊꯝꯃꯒ ꯂꯥꯡꯒꯅꯨ ꯍꯥꯏꯕꯗꯣ ꯑꯗꯨꯃꯥꯏꯅ ꯍꯥꯏꯕꯖꯤꯗ ꯃꯆꯤꯟꯗ ꯇꯨꯃꯤꯟꯅ ꯐꯣꯟ ꯋꯥꯔꯤ ꯁꯥꯟꯅꯔꯤ ꯄꯣ ꯅ ꯍꯪꯉꯦꯌꯦ ꯑꯈꯣꯏ ꯆꯦꯖꯤꯅ ꯃꯉꯥꯛꯁꯦ ꯅꯣꯝꯃꯒ ꯁꯥꯟꯅꯔꯤ ꯍꯥꯏꯌꯦ ꯏꯁ ꯑꯣ ꯁꯥꯟꯅꯔꯣ ꯁꯥꯟꯅꯔꯣ ꯍꯥꯏꯌꯦ ꯑꯗ ꯏꯁ ꯅꯪꯗꯤ ꯄꯩꯁꯥ ꯌꯥꯝ ꯐꯪꯉꯅꯤꯌꯦ ꯑꯗꯨꯅ ꯅꯪ ꯐꯪꯉꯤ ꯄꯩꯁꯥꯗꯣ ꯀꯥꯏꯗꯩꯅꯣ ꯍꯪꯉꯦꯌꯦ ꯑꯃꯨꯛ ꯐꯣꯟ ꯁꯥꯟꯅ ꯂꯣꯏꯔꯒ ꯑꯣ ꯑꯣꯟꯂꯥꯏꯟ ꯗꯩꯅꯦ ꯑꯣꯟꯂꯥꯏꯟꯗꯩꯅꯦ
ꯑꯁ ꯅꯪꯗꯤ ꯄꯩꯁꯥ ꯌꯥꯝ ꯄꯥꯏꯗꯣꯔꯦꯍꯦ ꯑꯃꯨꯛ ꯍꯥꯏꯔꯦꯌꯦ
ꯄꯨꯔꯥ ꯍꯥꯅꯨꯕꯤ ꯍꯥꯅꯨ ꯍꯅꯥꯅꯤꯀꯣ ꯍꯧꯖꯤꯛ ꯀꯥꯟꯒꯤ ꯑꯉꯥꯡꯒꯩꯖꯦ ꯌꯥꯝ ꯁꯤꯡꯉꯤꯀꯣ
ꯀꯥꯏꯗꯦ ꯌꯥꯗꯤ ꯑꯗꯨꯕꯨ ꯁ꯭ꯀꯨꯜꯗ ꯊꯥꯕ ꯍꯧꯗ꯭ꯔꯤꯕꯣ
ꯃꯃꯥꯅ ꯆꯠꯄꯗ ꯈꯔ ꯈꯔ ꯄꯨꯕꯅꯦ ꯑꯗꯣ ꯃꯃꯥꯅ ꯆꯠꯄꯗ ꯄꯨꯕ ꯍꯥꯏꯖꯦ ꯈꯤꯇꯪ ꯑꯃꯨꯛ ꯅꯧꯕ ꯃꯥꯖꯦ
ꯑꯣ ꯃꯃꯥꯅ ꯆꯞꯄꯗ ꯈꯔꯥ ꯄꯨꯕꯗꯣ ꯅꯨꯡꯇꯤꯒꯤ ꯆꯠꯂꯨ ꯌꯥꯗꯕ꯭ꯔꯥꯕ
ꯌꯥꯏꯌꯦ ꯋꯥꯕꯗꯣ ꯀꯥꯂꯦꯟ ꯃꯇꯝꯅꯤꯅ ꯅꯤꯡꯗꯝꯗꯥ ꯑꯣꯏꯔꯗꯤ ꯐꯕ
ꯑꯣ ꯃꯃꯥꯅꯖꯨ ꯃꯆ ꯁꯦꯟꯅ ꯉꯝꯃꯝ ꯃꯣꯏꯌꯦ ꯃꯥꯗꯣ
ꯉꯝꯗꯦ ꯃꯤ ꯃꯤ ꯁ꯭ꯀꯨꯜ ꯁ꯭ꯀꯨꯜ ꯆꯠꯂꯒꯅꯦ ꯃꯃꯥꯅ ꯍꯦꯛ ꯍꯦꯛ ꯃꯥꯖꯦ ꯀꯩꯅꯣ ꯄꯨꯏꯌꯦꯕ ꯑꯦꯛꯖꯥꯝ ꯃꯇꯝꯗ ꯄꯨꯏꯌꯦꯕꯀꯣ
ꯑꯥ
ꯃꯤꯒꯤ ꯂꯥꯏꯔꯤꯛ ꯄꯥꯗꯕ ꯃꯥ ꯃꯣꯏ ꯃꯣꯏꯒꯤ ꯂꯥꯏꯔꯤꯛ ꯏꯗꯕ ꯃꯤꯈꯩꯗꯨꯗ ꯃꯥꯅ ꯍꯥꯏꯌꯦ ꯌꯦ ꯃꯃꯥꯗ ꯏꯃꯥꯁꯤꯗ ꯋꯥꯔꯤ ꯁꯥꯟꯅ ꯂꯩꯔꯦ ꯑꯦꯛꯖꯥꯝ ꯏꯗꯒꯩ ꯏꯃꯥ ꯁꯤꯗꯩꯁꯤꯗ ꯑꯥ ꯀꯣꯏꯁꯟ ꯑꯗꯨ ꯇꯧꯅ ꯂꯩꯔꯦ ꯃꯥꯅ ꯑꯣꯏꯅ ꯏꯟꯚꯤꯖꯤꯂꯦꯇꯔꯒꯤ ꯇꯥꯏꯞꯇ
ꯑꯗꯨꯅ ꯄꯨꯗꯦ ꯃꯃꯥꯅ ꯄꯨꯗ꯭ꯔꯤꯕ ꯃꯃꯥꯅ ꯑꯝꯇꯣꯏꯕ ꯃꯤꯒ ꯏꯐꯝ ꯈꯪꯗꯦ ꯃꯥꯅ ꯉꯥꯡꯁꯟꯕꯗ ꯑꯅ
ꯑꯣ
ꯑꯗꯨ ꯇꯧ ꯍꯥꯏꯔꯦꯒ ꯋꯥꯔꯤ ꯁꯥꯟꯅꯔꯦꯒ ꯇꯨꯡ ꯑꯣꯟꯊꯣꯛꯑꯦꯒ ꯑꯗꯨ ꯇꯧꯔꯦꯒꯅ ꯍꯦꯛꯇ ꯀꯝꯄ꯭ꯂꯦꯟ ꯂꯣꯏꯌꯦ ꯃꯥꯅ ꯑꯣꯏꯅ
ꯏꯁ ꯃꯥꯅ ꯑꯣꯏꯅ ꯌꯦꯡꯉꯕ ꯑꯦꯛꯖꯥꯝꯒꯤ
ꯎꯝ ꯑꯗꯨ ꯍꯜꯂꯛꯑꯒꯅꯦ ꯑꯩꯈꯣꯏꯒꯤ ꯑꯩꯒꯤ ꯁꯤꯗꯩꯗ ꯑꯉꯥꯡ ꯇꯨꯏꯁꯟ ꯇꯧꯕꯒꯤ ꯇꯦꯕꯜ ꯑꯝ ꯊꯥꯏꯗꯅ
ꯑꯗꯨ ꯃꯊꯛ ꯐꯝꯃ ꯃꯥꯅ ꯍꯥꯏꯅꯦ ꯑꯩꯈꯣꯏ ꯎꯝ ꯑꯣꯖꯥꯈꯩꯅꯒ ꯊꯣꯡꯅꯥꯎꯗꯒꯤꯒ ꯌꯦꯡꯕ ꯂꯩꯇ꯭ꯔꯅꯦ ꯍꯥꯏꯗꯤ ꯃꯄꯥꯟꯗ ꯉꯍꯥꯛꯀ ꯊꯣꯛꯑꯒ ꯊꯣꯡꯅꯥꯎꯗꯒꯤꯒ ꯌꯦꯡꯉꯛꯑꯒ ꯑꯦꯛꯖꯥꯝꯗꯣ ꯁꯪ ꯂꯩꯕ ꯑꯃ ꯂꯩꯇ꯭ꯔꯣ
ꯑꯥ
ꯗꯨꯃꯥꯏꯅ ꯃꯇꯧ ꯇꯝꯃꯤꯕ ꯌꯦꯡꯎꯉꯣ ꯃꯥ ꯍꯏꯅꯦ ꯅꯣꯏ ꯃꯦꯗꯥꯝ ꯊꯣꯡꯅꯥꯎꯗꯒꯤ ꯌꯦꯡꯉꯤꯀꯣ ꯅꯣꯏ ꯋꯥꯔꯤ ꯁꯥꯟꯅꯔꯛꯀꯅꯨꯀꯣ ꯑꯩ ꯂꯣꯏ ꯎꯏꯀꯣ ꯀ ꯃꯊꯟꯇ ꯑꯣꯖꯥ ꯁꯥꯖꯔꯤꯕ ꯃꯃꯥꯏ ꯃꯠ ꯍꯣꯏ ꯃꯃꯥꯏ ꯃꯇꯧ ꯇꯝꯃꯤꯕ
ꯅꯣꯏ ꯅꯣꯏ ꯀꯩꯅꯣꯒꯤ ꯑꯥ ꯌꯨꯝꯗꯔꯕ ꯂꯥꯛꯑꯒ
ꯍꯣꯏ ꯌꯨꯝꯗ ꯂꯥꯛꯑꯒ ꯃꯊꯟꯇ ꯁꯥꯟꯅꯕꯗ
ꯑꯩ ꯊꯣꯡꯅꯥꯎꯗꯒꯤ ꯎꯨꯏꯀꯣ ꯅꯣꯏ ꯇꯧꯅꯩꯗꯣ ꯂꯣꯏ ꯎꯨꯏꯀꯣ ꯀꯥꯏꯅ
ꯍꯣ ꯍꯣ ꯍꯣꯏ
ꯍꯧꯖꯤꯛꯀꯥꯟ ꯑꯉꯥꯡ ꯃꯀꯣꯛꯁꯤ
ꯀꯣ
ꯍꯧꯖꯤꯛꯀꯥꯟ ꯑꯉꯥꯡꯁꯤꯡꯁꯦ ꯕꯦꯔꯥꯅꯤ ꯃꯣꯏꯅ ꯑꯃꯨꯛꯇꯪ ꯇꯥꯒꯤꯕꯖꯦ
ꯍꯣꯏ ꯄꯨꯏꯌꯦ ꯑꯗꯒꯤ ꯃꯥ ꯇꯨꯏꯁꯟ ꯆꯠꯄꯗꯣ ꯑꯗꯨꯗꯨꯒꯤꯁꯨ ꯑꯝ ꯂꯩꯌꯦ
ꯁꯤꯟꯊꯥ ꯉꯝꯕꯤ ꯑꯅꯤ ꯀꯔꯤ